ꯃꯥꯥꯔꯦ
ꯉꯁꯤꯁꯦ ꯑꯩꯈꯣꯏꯁꯦ ꯏꯔꯣꯝꯕ ꯆꯥꯌꯦ ꯌꯥꯝ ꯍꯥꯎꯋꯤ
ꯀꯔꯤ
ꯏꯔꯣꯝꯕ ꯆꯥꯏꯌꯦ ꯌꯥꯝ ꯍꯥꯎꯋꯦ
ꯍꯥꯎꯅ ꯆꯥꯊꯥꯔꯕꯣ
ꯆꯥꯊꯔꯦ
ꯅꯥꯇꯣꯝ ꯆꯥꯔꯕꯣ ꯃꯥꯃꯅꯕꯤꯗꯤ ꯆꯥꯗꯕꯅꯤꯅ
ꯏꯃꯥꯟ ꯑ ꯑꯃꯗꯨ ꯗꯤ ꯆꯥꯗ꯭ꯔꯦ ꯑꯪ ꯑꯗꯣ ꯑꯩꯅꯁꯨ ꯏꯊꯟꯗ ꯑꯣꯏꯕꯗꯨꯗ ꯐꯖꯕꯁꯤꯡꯗꯣ ꯃꯤꯉꯣꯟꯗ ꯂꯣꯏ ꯍꯥꯞꯇꯣꯛꯈ꯭ꯔꯦꯕ ꯈꯪꯕ꯭ꯔꯥ ꯌꯝꯃꯦ ꯈꯥꯡ ꯑꯃꯅꯦꯕ ꯄꯨꯔꯛꯄ ꯀꯟꯇꯦꯅꯔ ꯑꯗꯨ ꯑꯆꯥꯄꯣꯠ ꯑꯣꯗꯔ ꯇꯧꯕꯗ ꯍꯥꯄꯛꯄ ꯀꯟꯇꯦꯅꯔ ꯑꯃ ꯂꯩꯗꯥꯏꯅꯦ ꯑꯆꯧꯕꯗꯣ ꯑꯗꯨꯒꯨꯝꯕ ꯆꯥꯡ ꯑꯅꯤꯅꯦꯕ ꯑꯩꯅ ꯃꯤꯉꯣꯟꯗ ꯄꯤꯈ꯭ꯔꯤꯁꯦ
ꯀꯨꯏꯔꯦ ꯑꯩ ꯆꯥꯗ ꯠꯇꯕ ꯀꯔꯤꯅꯣ ꯑꯩꯈꯣꯏ ꯏꯃꯨꯡꯁꯤꯕꯨꯣ ꯀꯔꯤꯅꯣ ꯑꯩꯈꯣꯏ ꯏꯃꯨꯡꯁꯤꯕꯨ
ꯌꯦꯟꯗꯤ ꯑꯗꯨꯝ ꯆꯥꯏ ꯍꯥꯏꯗꯨꯗꯤ
ꯌꯦꯟꯗꯤ ꯆꯥꯏꯕ ꯑꯗꯨꯒ ꯁꯨꯝ ꯀꯩꯗꯣꯏꯅꯣ ꯑꯗꯨꯗꯤ ꯈꯔ ꯏꯁꯄꯦꯁꯦꯜ ꯑꯣꯏꯔꯀꯥꯟꯗ ꯑꯩꯅ ꯆꯥꯕꯤꯗꯨ ꯇꯧꯋꯦ ꯍꯥꯏꯕ ꯍꯥꯏꯖꯤ
ꯆꯥꯁꯦ ꯆꯥꯁꯦ ꯑꯩꯈꯣꯏꯗ ꯆꯠꯂ ꯆꯥꯁꯦ
ꯁꯣꯝ ꯆꯠꯄꯗꯣ ꯉꯥꯔꯤ ꯌꯥꯔꯣꯝꯗꯩ ꯆꯠꯄ꯭ꯔꯥ
ꯆꯠꯂꯁꯨ ꯌꯥ ꯁꯣꯀꯥꯟꯗ ꯅꯤꯇꯥ ꯍꯔꯝꯗꯒꯤ ꯆꯠꯂꯁꯨꯣꯏꯦ
ꯎꯝ ꯑꯩꯗꯤ ꯑꯦꯠꯇꯤꯟꯒꯤ ꯋꯥꯟ ꯂꯥꯛ
ꯂꯥꯛꯑꯣ ꯌꯦꯡꯁꯦ ꯃꯑꯣꯡꯗ ꯀꯣ
ꯎꯝ ꯅꯪꯗ꯭ꯔꯁꯨ ꯑꯩ ꯑꯗꯨꯝ ꯑꯦ ꯅ ꯀ꯭ꯂꯥꯁ ꯂꯩꯅꯤ ꯃꯟꯗꯦꯗꯗꯤꯀꯣ ꯑꯩ ꯃꯟꯗꯦꯗ ꯍꯟꯗꯣꯏꯅꯦ
ꯍꯜꯂꯣ ꯍꯜꯂꯣ ꯑ ꯄꯩꯁꯥ ꯂꯩꯇꯕꯩ ꯋꯥꯅꯦ ꯑꯩꯗꯤ ꯕꯖꯥꯔ ꯆꯠꯅꯤꯡꯉꯦꯪ
ꯑꯩ ꯅꯤꯔꯒ ꯂꯥꯛꯑꯒꯦ ꯌꯨꯝꯗꯒꯤ
ꯑꯩꯒꯤ ꯑꯦꯗꯤꯛ ꯆꯨꯕꯤꯗꯨ ꯇꯧꯔꯛꯑꯗꯤ ꯀꯃꯥꯏꯅ ꯇꯧꯕꯥ
ꯅꯪ ꯑꯗꯨꯗꯗꯤ ꯄꯩꯁꯥ ꯂꯩꯔꯔꯣꯏ ꯂꯩꯈꯤꯗ꯭ꯔꯣ ꯄꯩꯁꯥ ꯂꯩꯇꯅꯠꯇꯦ ꯄꯨꯅ ꯐꯕꯅꯦꯀꯣ
ꯂꯩꯔꯁꯨ ꯌꯥꯏ ꯂꯩꯔꯁꯨ ꯂꯩꯅꯤ ꯂꯩꯇ꯭ꯔꯁꯨ ꯂꯩꯅꯤ ꯑꯩ
ꯀꯩꯅꯩꯅꯣ ꯇꯧꯋꯦ ꯑꯩꯅ ꯍꯥꯟꯒꯤ ꯂꯩꯔꯛꯄ ꯐꯨꯔꯤꯠꯁꯤꯡꯗꯨꯗ ꯏꯠꯂꯒ ꯂꯥꯛꯀꯅꯤ
ꯏꯁꯁ ꯅꯪ ꯍꯥꯏꯔꯗꯅ
ꯎꯝ ꯌꯨꯝꯗꯀꯣ ꯑꯩ ꯑꯩꯈꯣꯏ ꯃꯥꯗ ꯍꯥꯏꯗꯣꯛꯇ꯭ꯔꯦ ꯑꯩꯈꯣꯏ ꯂꯩꯔꯦ
ꯍꯥꯏꯔꯨꯅꯨꯕꯤ ꯑꯃ ꯆꯥꯕꯤꯒꯤꯅꯦ
ꯎꯝ
ꯑꯩꯁꯦ ꯀꯩꯅꯣꯁꯨ ꯇꯧꯕꯅꯦ ꯐꯣꯟ ꯔꯤꯆꯥꯥꯔꯖꯁꯨ ꯍꯥꯞꯇꯣꯛꯈꯤꯕꯒ ꯑꯗꯒꯤ ꯑꯗꯨꯁꯨ ꯂꯩꯊꯣꯛꯈꯤꯕꯒ ꯄꯩꯁꯥ ꯑꯗꯨ ꯄꯨꯂꯞ ꯑꯣꯏꯅ ꯂꯣꯏꯈꯤꯕꯗꯣ
ꯎꯝ
ꯑꯗꯨꯗꯒꯤꯅꯦ ꯍꯟꯗꯛ ꯑꯩꯗꯤ ꯖꯨꯗꯤꯑꯣꯗ ꯑꯗꯨꯝ ꯆꯠꯅꯤꯡꯉꯦ ꯀꯩꯒꯤꯅꯣ ꯈꯪꯗꯦ ꯄꯣꯠ ꯂꯩꯅ ꯑꯝꯇ ꯂꯩꯇꯦ
ꯌꯥꯔꯉ
ꯆꯪꯗꯤ ꯆꯪꯉꯔꯕꯨꯡꯁꯦ
ꯀꯔꯤ ꯆꯪꯗꯕ
ꯖꯔꯤꯦ ꯆ
ꯑꯥꯒꯁꯇꯗꯤ ꯆꯪꯒꯅꯤ ꯃꯥꯒꯤꯗ ꯑꯥꯒꯁꯇꯗꯤ ꯂꯩꯒꯅꯤꯕ
ꯎꯝ
ꯍꯥꯏꯗꯤ ꯃꯣꯏ ꯁꯦꯜꯁ ꯂꯩꯕꯗꯣ
ꯎꯝ
ꯈꯥꯕ ꯕꯦꯛꯇꯣ ꯂꯩꯔꯗꯤ ꯄꯨꯂꯞ ꯂꯩꯁꯦ ꯄꯩꯁꯥꯗꯣ ꯈꯔ ꯇꯥꯅꯕ
ꯎꯝ ꯑꯩꯗꯤꯅꯦ ꯂꯨꯍꯣꯡꯕꯩ ꯂꯨꯍꯣꯡꯕꯩꯗꯨꯁꯨ ꯂꯩꯗꯤ ꯌꯥꯔꯣꯏ ꯑꯩꯁꯨ ꯍꯥꯏꯗꯤ ꯑ ꯀꯩꯅꯣꯗ ꯐꯦꯕꯋꯥꯔꯤꯗ ꯑꯃ ꯂꯩꯕ ꯃꯤꯉꯣꯟꯗ ꯑꯗꯨꯝ ꯋꯥꯏꯕ ꯍꯥꯏꯗꯨꯁꯨ ꯅꯠꯇ꯭ꯔꯥ
ꯎꯝ
ꯑꯩ ꯑꯩꯅꯅꯦ ꯅꯪꯅ ꯄꯥꯝꯕ ꯏꯁꯇꯥꯏꯜꯗꯨ ꯅꯠꯇꯦꯕ ꯄꯥꯝꯃꯤ ꯑꯩꯅ ꯄꯥꯝꯃꯤꯗꯣ ꯑꯩ ꯅꯉꯣꯟꯗ ꯍꯣꯔꯦꯟ ꯊꯥꯔꯛꯈꯤ
ꯕ꯭ꯂꯦꯛ ꯃꯆꯨꯗꯨ ꯅꯠꯇ꯭ꯔꯣ ꯅꯪ ꯄꯥꯝꯃꯤꯗꯣ
ꯕ꯭ꯂꯦꯛ ꯃꯆꯨꯗꯨ ꯄꯥꯝꯃꯦꯕꯀꯣ ꯅꯠꯇꯕ ꯑꯃ ꯁꯨꯃꯥꯏꯅ ꯅꯪꯒꯤꯗꯨꯅ
ꯑꯩꯅ ꯄꯥꯝꯃꯤꯁꯤꯅꯦ ꯔꯥꯎꯟ ꯑꯣꯏꯅ ꯄꯥꯏꯐꯝ ꯌꯥꯎꯕ ꯑꯃ ꯌꯥꯎꯋꯦꯕ ꯑꯗꯨꯗꯨꯅꯦ ꯃꯃꯟꯗꯣ ꯍꯦꯟꯕ꯭ꯔꯗꯤ ꯪꯗꯤ
ꯑꯗꯨꯗꯣ ꯄꯥꯝꯕꯅꯦ ꯑꯩꯁꯦ
ꯑꯩꯒꯤ ꯅꯥꯀꯟꯗ ꯌꯥꯟꯕꯤ ꯂꯦꯗꯔ ꯕꯦꯒ ꯑꯃ ꯂꯩꯒꯦ ꯇꯧꯕꯅꯦꯕ
ꯑꯦ ꯑꯩꯅ ꯅꯍ ꯊꯥꯕꯗꯨꯗ ꯃꯦꯔꯨꯟ ꯀꯂꯔꯒꯤ ꯑꯃ ꯌꯥꯎꯋꯦ ꯑꯗꯨꯗꯣ ꯑꯩ ꯂꯩꯒꯦꯅ ꯈꯜꯂꯦ ꯑꯗꯨꯗꯤ ꯉꯝꯅꯤ ꯂꯨꯄꯥ ꯌꯥꯝꯗꯦ ꯄꯩꯁꯥ ꯌꯥꯝꯗꯦ ꯍꯥꯏꯕꯗꯤ ꯑꯗꯨꯝ ꯆꯥꯇ꯭ꯔꯦ ꯌꯥꯡ
ꯂꯩꯔꯔꯣꯏꯒꯦ ꯇꯜꯂꯦ ꯂꯩꯔꯔꯣꯏꯒꯦ ꯍꯥꯏꯗꯤꯅꯦ ꯑꯩ ꯑꯣꯔꯤꯐ꯭ꯔꯦꯝꯒꯤ ꯕꯦꯒ ꯑꯃ ꯂꯩ ꯍꯟꯗꯛ ꯐꯪꯕ
ꯑꯆꯧꯕꯤꯗꯨꯔꯣ ꯅꯪ ꯊꯥꯒꯠꯄꯗ
ꯎꯝ ꯑꯗꯨ ꯂꯩ ꯑꯩ ꯌꯣꯟꯊꯣꯛꯀꯦ ꯇꯧꯕꯅꯦꯕ ꯑꯩ ꯌꯣꯜꯂꯗꯤ ꯄꯩꯁꯥꯗꯣ ꯐꯪꯗꯣꯏꯕ ꯈꯔ
ꯎꯝ
ꯗꯌꯣꯂꯔ
ꯅꯪ ꯀ꯭ꯂꯥꯁ ꯆꯠꯇꯣꯏꯅꯦꯅ ꯑꯗꯨꯝ ꯄꯥꯏꯌꯨ ꯀꯩꯅꯣ
ꯍꯣꯏ ꯅꯣꯔꯃꯦꯜ ꯄꯣꯠꯂꯤ ꯑꯃꯒꯁꯨ ꯂꯩꯒꯦ ꯑꯩꯅ ꯅꯪꯉꯣꯟ ꯊꯥꯗꯣ ꯑꯗꯨꯅ
ꯎꯝ ꯅꯣꯔꯃꯦꯜꯗꯨꯗꯅꯦ ꯑꯩꯅꯅꯦ ꯗ꯭ꯔꯦꯁ ꯈꯔ ꯈꯟꯕꯗꯣ
ꯎꯝ
ꯑꯗꯨꯗꯤ ꯑꯗꯨ ꯋꯥꯏꯠꯀꯨꯝꯕ ꯀ꯭ꯔꯤꯝꯒꯨꯝꯕ ꯑꯣꯏꯔꯗꯤ ꯑꯗꯨꯝ ꯌꯥꯅꯤꯗ ꯍꯥꯏꯗꯤ
ꯎꯝ
ꯑꯩꯒꯤ ꯃꯥꯏ ꯀꯣꯟꯅ ꯌꯥꯎꯗꯗꯅ ꯌꯥꯗ꯭ꯔꯦ
ꯅꯪ ꯆꯥ ꯊꯛ ꯑꯕꯣ ꯅꯪꯗꯤꯤꯟꯒꯤ
ꯐꯛꯇ꯭ꯔꯤ ꯑꯩ ꯆꯥꯗꯅ ꯑꯩꯈꯣꯏ ꯏ ꯂꯩꯇꯦ ꯑꯩꯈꯣꯏ ꯃꯥ ꯍꯣꯏ ꯍꯜꯂꯛꯑ ꯊꯛꯇ ꯑꯣꯏꯔꯦ
ꯀꯥꯏ ꯆꯈꯤ ꯀꯦ
ꯒꯥꯏꯗ ꯑꯩꯅ ꯏꯃꯥꯟꯅꯕꯤ ꯑꯃ ꯂꯨꯍꯣꯡꯅꯤ ꯍꯥꯏꯕꯗꯣ ꯃꯣꯏꯗ ꯆꯠꯈꯤ ꯃꯣꯏ ꯄꯣꯠ ꯆꯩ ꯂꯩꯔꯛꯑꯦꯅ ꯌꯦꯡꯕ ꯆꯠꯈꯤ ꯂꯥꯛꯑꯣꯅ ꯀꯧꯔꯛꯄ
ꯎꯝ
ꯑꯩ ꯉꯁꯤ ꯑꯌꯨꯛꯇꯣ ꯀꯔꯤꯝ ꯆꯥꯗꯕꯤ ꯆꯠꯂꯦꯕꯀꯣ ꯍꯥꯏꯗꯤ ꯃꯥꯗꯣ ꯑꯌꯨꯛ ꯉꯟꯅ ꯍꯩꯅꯦ ꯍꯥꯏꯕꯒꯤ ꯀꯦꯕꯗꯣ
ꯎꯝ ꯎ
ꯑꯩ ꯆꯥ ꯊꯛꯇꯕ ꯑꯩ ꯀꯣꯛ ꯆꯤꯛꯑꯒ ꯑꯩ ꯁꯤꯒꯗꯧꯕꯅꯦ ꯑꯁꯤ ꯍꯜꯂꯛ ꯁꯤꯒꯗꯕ ꯍꯥꯏꯗꯤ ꯇꯤꯛ ꯈꯜꯂꯒ ꯄꯦꯔꯤꯀꯥꯟꯗꯗꯤ ꯐꯣꯀꯁ ꯇꯧꯕꯒꯤ ꯀꯔꯤꯝ ꯈꯪꯗꯕꯤꯗꯣ ꯑꯗꯨꯒ ꯀꯦꯕ ꯂꯣꯏꯔꯒ ꯌꯨꯝ ꯍꯜꯂꯛꯄ ꯄꯗ ꯀꯣꯛ ꯉꯥꯎꯗꯅꯅꯦ ꯑꯗ ꯍꯧꯖꯤꯛ ꯖꯨꯚꯏꯗꯨ ꯑꯣꯏꯔꯦ ꯌꯥꯔꯣꯏ
ꯃꯥꯥꯟ
ꯑ ꯍꯣꯁꯇꯦꯜꯗ ꯂꯩꯔꯤ ꯈꯔ ꯋꯥꯈꯜꯅꯔꯁꯨ ꯈꯪꯗꯦꯕꯀꯣ ꯐꯥꯡꯁꯤ ꯇ ꯍꯕꯗꯦꯕ
ꯎꯝ
ꯎꯝ ꯍꯝꯣꯏ ꯅꯪ ꯑꯌꯨꯛꯇ ꯑꯗꯨꯝ ꯇꯧꯔꯤꯕꯗꯨꯁꯦ
ꯃꯣꯏꯅ ꯑꯌꯨꯛꯇ ꯇꯧꯁꯦ ꯍꯥꯏꯔꯛꯑꯦ
ꯑꯗꯨ ꯅꯪꯒꯤ ꯄꯨꯡꯗꯨꯗꯤ ꯌꯥꯏꯗꯀꯣ
ꯑꯝ
ꯀꯁꯨ
ꯑꯗꯨꯝ ꯈꯤꯇꯪ ꯈꯤꯇꯪ ꯉꯟꯈꯠꯁꯦ ꯑꯗꯨꯃꯥꯏꯅ ꯍꯥꯏꯔꯛꯑꯦꯕ
ꯑꯅꯥ ꯌꯥꯍꯧ ꯉꯟꯅꯕ ꯑꯣꯏꯔꯝꯃꯤ
ꯎꯝ
ꯅꯃꯥꯟꯕꯤ ꯄꯨꯡ ꯀꯌꯥ ꯍꯜꯂꯛꯇꯣꯏꯅꯣ
ꯈꯪꯗꯦ ꯉꯍꯥꯛꯇꯪꯅꯗꯤ ꯍꯜꯂꯛꯄꯁꯨ ꯌꯥꯔꯦ
ꯎꯝ ꯑꯩ ꯇꯧꯊꯣꯛꯁꯤꯅꯗꯤ ꯋꯥꯏ ꯁꯪꯗ꯭ꯔꯥꯅ ꯍꯥꯏꯗꯤ ꯌꯦꯡꯉ ꯀ ꯀꯋꯥꯅ ꯆꯠꯂꯨꯔꯒ ꯍꯜꯂꯛꯑꯒ ꯑꯃꯨꯛ ꯇꯧꯗꯣꯏꯅꯦ
ꯎꯝ
ꯎꯝ ꯎ ꯎ ꯎ ꯇꯐꯝꯣ ꯈꯪꯗꯦꯗ
ꯎꯝ
ꯅꯪ ꯀꯥꯏꯗ ꯂꯩꯔꯤꯅꯣ ꯔꯨꯝꯗ ꯂꯩꯕ꯭ꯔꯥ
ꯔꯨꯝꯗ ꯂꯩ ꯍꯤꯞꯄꯤꯅꯦ ꯉꯁꯤꯗꯣ ꯍꯣꯏ ꯑꯣꯖꯥꯈꯩꯗꯣ ꯌꯥꯝ ꯀꯩꯅꯣ ꯇꯧꯅ ꯆꯪꯅꯔꯦꯕ ꯄꯨꯡꯗꯣ ꯑꯗꯨ ꯇꯒꯦ ꯑ ꯈꯔ ꯊꯦꯡꯊꯈ꯭ꯔꯕ ꯍꯥꯏꯇꯥꯔꯦꯅꯦ ꯍꯌꯦꯡꯁꯨꯨꯕ ꯏꯕꯥ ꯂꯩ ꯍꯥꯏꯌꯦꯦ ꯂꯥꯛꯑꯣ ꯍꯥꯏꯔꯦ ꯄꯨꯡ ꯑꯃꯒ ꯀꯌꯥꯗꯅꯣ ꯑꯃꯒꯤ
ꯎꯝ ꯅꯣꯏ ꯅꯣꯏꯁꯨ ꯌꯥꯎꯗꯣꯏꯔꯥ
ꯎꯝ ꯌꯥꯎꯕꯗꯤ ꯀꯩꯅꯣꯅꯤꯗ
ꯍꯟꯗꯛ ꯀꯩꯅꯣ ꯁꯦꯃꯤꯁꯇꯔ ꯑꯦꯛꯖꯥꯝꯗꯤ ꯂꯣꯏꯈ꯭ꯔꯕ ꯍꯥꯏꯗꯤ ꯑꯦꯝ ꯌꯨꯒꯤ
ꯂꯣꯏꯈ꯭ꯔꯦ ꯃꯤꯕꯨ ꯂꯥꯛꯅꯔꯦꯗ ꯂꯥꯛꯅꯔꯦ ꯍꯥꯏꯗꯤ ꯑ ꯑꯗꯨꯝ ꯀꯩꯅꯣ ꯇꯧꯕꯗ ꯍꯂ ꯍꯦ ꯍꯣꯁꯇꯦꯜꯗ ꯎꯝ ꯂꯥꯛꯅꯔꯅꯤꯕ ꯂꯣꯏ ꯆꯠꯅ ꯑꯌꯥꯝꯕꯅ ꯂꯣꯏ ꯆꯠꯅꯈ꯭ꯔꯦ ꯑꯗꯣ ꯑꯦꯛꯖꯥꯝ ꯅꯨꯡꯒꯨꯝꯕ ꯊꯥꯕꯩ ꯃꯇꯝ ꯈꯔ ꯂꯩꯅꯍꯧꯕꯗꯣ
ꯎꯝ
ꯑꯗꯨ ꯈꯛꯇ ꯉꯥꯏꯔꯦ
ꯑ ꯍꯣꯁꯇꯦꯜꯒꯤ ꯊꯥꯖꯟꯨꯕ ꯌꯥꯔꯅꯤꯅꯀꯣ
ꯎꯝ ꯋꯥꯠꯂꯤ ꯑꯩꯈꯣꯏ ꯔꯦꯖꯤꯁꯇ꯭ꯔꯦꯁꯟ ꯇꯧꯔꯀꯥꯟꯗ ꯊꯥꯖꯟꯗꯧꯋꯦꯅꯦ
ꯑꯣ
ꯍꯌꯦꯡ ꯑꯩꯒꯤ ꯏꯃꯥꯟꯅꯕꯤꯒꯤ ꯑꯣꯖꯥ ꯎꯕ ꯆꯠꯀꯅꯤ ꯀꯣꯂꯦꯖ ꯠꯇ
ꯀꯥꯏꯗꯗꯤ ꯑꯦꯝꯗ
ꯍꯜꯂꯣ ꯃꯅꯤꯄꯨꯔ ꯀꯂꯦꯖꯇ
ꯆꯠꯂꯨꯔꯣ ꯆꯠꯂꯨꯔꯣ
ꯎꯝ ꯑꯉꯥꯡꯗꯤ ꯂꯩꯇ꯭ꯔꯣ ꯏꯅꯝꯣꯏ ꯂꯩꯇ꯭ꯔꯣ
ꯂꯩ ꯑꯉꯥꯡ ꯃꯄꯥꯟꯗ ꯇꯤꯚꯤ ꯌꯦꯡꯉꯤ
ꯍꯥꯕ ꯗꯦꯠ ꯊꯥꯔꯇꯤꯗ ꯃꯥꯒꯤ ꯕꯥꯔꯊꯗꯦꯅꯦ ꯍꯥꯏꯕ ꯂꯥꯛꯇ ꯂꯥꯛꯅꯤꯡꯉ
ꯊꯔꯇꯤ
ꯎꯝ ꯇꯦꯁꯇꯔꯅꯦ ꯍꯥꯏꯔꯒ ꯁꯤꯁꯦꯕ ꯈꯦꯜꯂꯦ ꯑꯣꯦ ꯐ꯭ꯔꯦꯟꯒꯤ ꯄꯤꯛꯇ꯭ꯔꯣ ꯄꯤꯛꯄꯒꯦ ꯛꯉꯥꯎ ꯇꯔꯗ ꯛꯥꯎꯁꯗ ꯈꯪꯕ꯭ꯔꯥ